ꯗꯔꯤꯅ
ꯐꯝꯃꯦ
ꯄꯔꯤꯟꯖꯥꯝ ꯆ ꯑꯔꯒꯦ
ꯁꯣꯏ
ꯍꯥꯎ ꯍꯣꯏꯅꯦ ꯀꯗꯥꯏꯗꯒꯤꯒꯦꯔ ꯂꯧꯒꯦꯔꯥ
ꯑꯩꯈꯣꯏ ꯌꯨꯝꯗ ꯍꯧꯋꯅ
ꯑꯗꯤꯌꯣ ꯑꯗꯤ ꯁꯤ ꯁꯒꯔꯤ ꯆꯥꯏ ꯉ ꯈꯖꯤꯡ ꯀꯩꯅꯣꯗꯨ ꯍꯥꯎꯋꯦ
ꯀꯅꯥꯅ ꯊꯣꯡꯕꯅꯣ
ꯃꯤ ꯑꯅꯤ ꯑꯍꯨꯝꯅ ꯊꯣꯡꯉꯦ ꯃ ꯊꯥꯡ ꯃꯊꯥꯡ
ꯅꯥꯇꯣꯟꯇꯣ ꯊꯣꯡꯉ ꯌꯦꯅꯔꯣꯏ ꯉꯁꯤꯗꯤ
ꯀꯔꯤꯒꯤ ꯐꯖ ꯐꯖꯒꯅꯤ ꯉꯁꯤꯅ
ꯑꯩꯒꯤ ꯇꯤꯟ ꯌꯥꯎꯁꯨ ꯌꯥꯎꯗꯅ ꯑꯩ ꯀꯃꯥꯏꯅ ꯌꯦꯡꯅꯅꯣ
ꯑꯩꯗꯤ ꯍꯣꯔꯦꯟ ꯅꯨꯡꯗꯥꯡꯁꯨ ꯌꯦꯡꯒꯅꯤ ꯄꯣꯡꯕꯔꯣꯛ ꯃꯈꯥꯏꯗ ꯏꯁꯄꯦꯟ ꯂꯩꯕꯅꯦ ꯑꯩ ꯉꯁꯤ ꯐꯖꯒꯅꯤ
ꯑꯗꯨꯒ ꯍꯌꯦꯡ ꯄꯨꯡ ꯀꯌꯥꯗ ꯍꯧꯒꯠꯇꯣꯏꯕ ꯑꯃꯨꯛ
ꯄꯨꯡ ꯇꯔꯦꯠꯃꯈꯥꯏꯗ
ꯍꯌꯦꯡ ꯑꯩ ꯉꯟ ꯇꯥ ꯍꯧꯒꯠꯀꯅꯤ ꯑꯗꯨꯒ ꯑꯩꯒꯤ ꯐꯤꯗꯣ ꯁꯥꯒꯅꯤ ꯆꯥꯛ ꯊꯣꯡꯕꯒꯤꯗ
ꯅꯣꯡ ꯆꯨꯕ꯭ꯔꯥ
ꯆꯨꯗꯦ
ꯁꯤꯗꯗꯤ ꯉꯁꯥꯏ ꯆꯨꯕꯒꯤ ꯈꯔꯥ ꯏꯪꯉꯦ
ꯆꯨꯗꯤ ꯆꯨꯗꯦ ꯑꯗꯣ ꯏꯪꯗꯤ ꯏꯪꯈꯔ꯭ꯦ
ꯇꯨꯝꯈꯔ꯭ꯕꯣ ꯉꯪꯗꯤ ꯃꯩ ꯉꯟꯇꯥ ꯉꯟꯇꯥ
ꯊꯦꯡꯉꯦ
ꯅꯥꯕ ꯐꯈ꯭ꯔꯕꯣ
ꯈꯔ ꯐꯥꯕꯒꯤ ꯏꯁꯧ ꯀꯟꯅ ꯇꯧꯔꯤ
ꯍꯝꯝꯝ ꯎꯝꯝꯝꯝ ꯑꯁ ꯅꯣꯡ ꯆꯨꯗꯤ ꯐꯅꯤꯗ ꯑꯃꯨꯛꯀ ꯏꯪꯅꯤꯡꯉꯥꯏ
ꯑꯗꯣ
ꯎꯝ
ꯑꯩꯒꯤ ꯃꯥꯏꯁꯦ ꯎꯔꯤꯡ ꯌꯥꯝ ꯇꯧꯈ꯭ꯔꯦ ꯍꯟꯗꯛ ꯄꯤꯝꯄꯜꯁꯨ ꯌꯥꯝ ꯊꯣꯛꯑꯦ
ꯏꯁꯇꯤꯝ ꯏꯁꯇꯤꯃꯤꯡ ꯇꯧꯑꯣ ꯏꯁꯇꯤꯝ ꯀꯩꯅꯣ ꯇꯧꯔꯗꯤ ꯐꯒꯅꯤ ꯏꯁꯇꯤꯝ ꯇꯧꯔꯗꯤ ꯐꯕꯅꯦ ꯀꯩꯅꯣꯗ ꯏꯚꯤꯅꯤꯡ ꯈꯨꯗꯤꯡꯒꯤ ꯀꯦꯇꯜꯗ ꯅꯠꯇꯔꯒ ꯃꯄꯥꯟꯗ ꯑꯣꯛꯆꯥꯛ ꯊꯣꯡꯕꯒꯤ ꯀꯩꯅꯣꯗ ꯃꯩꯗꯨꯗ ꯏꯁꯤꯡꯗ ꯐꯨꯠꯂꯣ ꯑꯗꯨꯒ ꯐꯤ ꯑꯃ ꯂꯧꯔꯣ ꯐꯤꯗꯨꯅ ꯀꯣꯞꯁꯤꯜꯂꯒ ꯏꯁꯇꯤꯃꯤꯡ ꯇꯧꯑꯣ ꯄꯤꯝꯄꯜ ꯂꯣꯏ ꯐꯥꯕꯅꯦ
ꯇꯜꯂꯦꯕ ꯑꯗꯣ
ꯇꯜꯂꯗꯤ ꯐꯔꯔꯣꯏ ꯂꯩꯔꯅꯤ
ꯐꯒꯅꯤ ꯀꯩ ꯀꯩꯅꯣ ꯊꯥꯖꯤꯜꯂꯗꯤ ꯐꯒꯅꯤ
ꯎꯝ ꯅꯪ ꯍꯤꯗꯥꯛ ꯈꯛ ꯇꯩ ꯍꯤꯗꯥꯛ ꯈꯛ ꯇꯩꯕꯗꯤꯀꯣ ꯍꯧꯖꯤꯛ ꯐꯔꯁꯨ ꯑꯃꯨꯛ ꯊꯣꯛꯂꯛꯀꯅꯤ ꯍꯤꯗꯥꯛꯀꯤꯗꯤ ꯉꯥꯛꯇꯪ ꯉꯥꯛꯇꯪꯒꯤ ꯐꯖꯍꯟꯕꯅꯦ ꯅꯦꯆꯔꯦꯜ ꯑꯗꯨ ꯑꯗꯨꯝ ꯐꯖꯔꯅꯤ
ꯑꯩꯅ ꯍꯟꯗꯛ ꯁꯦꯔꯝ ꯑꯅꯧꯕ ꯂꯧꯕꯗꯣ ꯑꯗꯣ ꯑꯩꯉꯣꯟꯗ ꯈꯔ ꯆꯥꯟꯅꯗꯕ ꯃꯥꯜꯂꯦꯗꯣ
ꯎꯝ ꯄꯩꯁꯥ ꯄꯪꯇꯤꯡ ꯇꯤꯡꯔꯒ ꯃꯤ ꯈꯠꯅꯥꯕ ꯃꯥꯜꯂꯦ ꯁꯤꯗ ꯃꯤꯁꯇꯔꯤ ꯀꯥꯡꯕꯨꯁꯤꯡ ꯌꯥꯝ ꯂꯥꯡꯑꯦ
ꯅꯪꯁꯨ ꯌꯥꯎꯑꯣ
ꯑ ꯅꯨꯄꯥ ꯑꯃꯗ ꯍꯌꯦꯡ ꯑꯃꯨꯛ ꯆꯠꯂꯅꯤ ꯍꯥꯏ ꯃꯅꯤꯄꯨꯔꯗ ꯏꯝꯐꯥꯜꯗ ꯑꯗꯨꯒ ꯑꯩꯁꯨ ꯍꯌꯦꯡ ꯌꯥꯔꯗꯤ ꯂꯥꯏꯕ꯭ꯔꯦꯔꯤꯗ ꯆꯠꯀꯦ ꯌꯨꯅꯤꯕꯔꯁꯤꯇꯤꯗ ꯂꯥꯏꯔꯤꯛ ꯄꯥꯒꯅꯤ ꯂꯥꯏꯕ꯭ꯔꯦꯔꯤꯗ
ꯄꯨꯡ ꯀꯌꯥꯗ
ꯈꯪꯗꯦ ꯌꯥꯔꯗꯤ ꯍꯥꯏꯕꯅꯦ
ꯆꯠꯂꯣꯅ ꯐꯔꯤꯗ ꯂꯩꯗꯣꯏ ꯁꯔꯨꯛ
ꯁꯤꯗꯗꯤ ꯇꯦꯕꯜꯁꯨ ꯂꯩꯇꯦ ꯇꯦꯕꯜꯁꯨ ꯑꯅꯤꯈꯛꯅꯤ ꯇꯦꯕꯜꯗꯣ ꯇꯦꯕꯜ ꯑꯃꯅ ꯃꯥꯗꯨ ꯄꯥꯔꯅꯤ ꯑꯃꯗꯣ ꯃꯥꯒꯤ ꯂꯔꯤꯛ ꯊꯝꯃꯦꯕ ꯃꯥꯒꯤ ꯔꯤꯛꯇꯣ ꯌꯥꯝ ꯃꯦ ꯀꯃꯒꯤ ꯀꯩꯅꯣꯅꯤꯅ ꯄꯤ ꯑꯩꯆ ꯗꯤ ꯏꯁꯀꯣꯂꯔ ꯀꯥꯡꯕꯨꯅ ꯂꯥꯏꯔꯤꯛꯇꯨ ꯌꯥꯝꯃꯦꯕ ꯑꯗꯨ ꯂꯥꯏꯔꯤꯛ ꯃ ꯌꯥꯝꯌꯥꯝ ꯂꯩꯕꯅꯤꯅ ꯑꯩꯒꯤꯗ ꯇꯣꯠꯄ ꯊꯝꯈ꯭ꯔꯗꯤ ꯑꯩ ꯊꯝꯅꯤꯡ ꯑꯩꯔꯤ ꯏꯅꯤꯡꯉꯥꯏ ꯃꯐꯝ ꯂꯩꯇ꯭ꯔꯦꯕ ꯥꯎꯗ ꯃꯆꯥ ꯑꯣꯏꯕꯒꯤꯔꯤꯁ ꯅꯨꯡꯉꯥꯏꯇꯦ
ꯊꯃꯨꯡꯗ ꯑꯣꯏꯅ ꯄꯥꯎꯔꯗꯤ
ꯑꯣ
ꯑꯩꯗꯤ ꯑꯃꯨꯛ ꯇꯨꯝꯅꯤꯡꯈ꯭ꯔꯦ ꯑ ꯅꯍꯥꯟ ꯕꯣꯜ ꯌꯦꯡꯕꯗꯣ
ꯎꯝ
ꯌꯥꯝ ꯇꯨꯝꯅꯤꯡꯉ ꯑꯗꯨ ꯑꯣꯏꯔꯁꯨ ꯌꯦꯡꯒꯦ ꯍꯥꯏꯅ ꯏꯁꯤꯡ ꯑꯃꯨꯛ
ꯀꯩꯅꯣ ꯇꯨꯝꯅꯤꯡꯉꯗꯤ ꯏꯁꯤꯡ ꯃꯨꯛ ꯊꯛꯒ ꯑꯃꯨꯛ ꯌꯦꯡꯉꯤ ꯁꯤ ꯑꯃꯨꯛ ꯊꯛ ꯑꯃꯨꯛ ꯌꯦꯡ ꯁꯤꯃꯨꯛ ꯊꯛ ꯑꯃꯨꯛ ꯌꯦꯡꯉꯤ
ꯍꯩ ꯆ ꯍꯩꯅꯔꯗꯤ
ꯍꯥꯏ ꯂꯩꯇ꯭ꯔꯦ ꯑꯩꯈꯣꯏꯗ ꯍꯩꯅꯎ ꯄꯥꯝꯕꯗꯨꯁꯨ ꯃꯤꯅ ꯂꯣꯏꯁꯨ ꯊꯣꯛꯣꯛꯈ꯭ꯔꯦ
ꯃꯤꯒꯤ ꯃꯦ ꯑꯣꯗꯗꯤ ꯅꯣꯏꯒꯤ ꯅꯣꯏꯒꯤ ꯆꯥꯕ ꯃꯤꯁ ꯃꯣꯏꯒꯤ ꯑꯃꯨꯛ ꯍꯦꯛꯀꯣ
ꯃꯣꯏꯟꯗꯝ ꯂꯏꯗꯦ
ꯍꯥꯏꯥꯏꯔꯤ ꯑꯗꯨ ꯀ꯭ꯔꯦ ꯏꯦ ꯃꯤꯒꯦ ꯆꯕꯔ ꯇꯗꯤ
ꯂꯩꯇ ꯃꯣꯏꯒꯤ ꯆꯥꯔꯤꯅꯤꯅꯦ ꯃꯣꯏꯁꯨ
ꯅꯣꯏ ꯁ ꯏ ꯀꯥꯏ ꯈꯪꯗꯦ ꯑꯗꯒꯤ ꯄꯨꯛꯁꯤ ꯌꯥꯝ ꯆꯥꯎꯈ꯭ꯔꯦ
ꯌꯥꯝ ꯌꯥꯝ ꯆꯥꯁꯤꯜꯂꯨ
ꯈꯤꯇꯪ ꯈꯤꯇꯪ ꯆꯥꯕꯅꯦ ꯉꯁꯤꯁꯨ ꯈꯤꯇꯪ ꯆꯥꯕꯅꯦ ꯑꯗꯨꯒꯤ ꯩꯅꯣ ꯅ ꯃꯥ ꯅ ꯀꯔꯤꯅꯣ ꯁ ꯇ ꯈꯤꯇꯪ ꯆꯥꯔꯗꯤꯦꯛ ꯑꯩꯅ ꯅꯨꯡꯗꯥꯡꯗ ꯇꯨꯝꯕ ꯉꯝꯗꯦ ꯁꯔꯤ ꯀ ꯁꯧꯔꯤꯗꯤ ꯀꯦꯝ ꯇꯧꯔꯣꯏꯦ ꯆꯥꯎ ꯍꯥꯏ ꯆꯥꯅꯤꯗꯕꯗꯤ ꯈꯤꯇꯪ ꯆꯥꯔꯒ ꯑꯗꯨꯝ ꯂꯣꯏꯗꯤ ꯁꯤ ꯈꯪꯊꯥꯑꯒ ꯇꯞꯅ ꯇꯞꯅ ꯁꯥꯏꯕꯅꯦ ꯍꯥꯏꯗꯤ ꯑꯗꯨ ꯎꯦ ꯁꯤꯗꯤ ꯈꯔꯕ ꯐꯔꯦ
ꯀꯥꯏꯗ ꯍꯥꯥꯎ ꯎꯕ꯭ꯔꯅꯦ
ꯑꯥꯎꯕꯤꯅ ꯑꯁ ꯉꯗ ꯌꯥꯝ ꯍꯥꯎꯋꯦ ꯈ ꯈꯖꯤꯡꯅꯣ ꯈ ꯇꯥꯎꯔꯒꯁꯨ ꯍꯥꯇꯦ ꯊꯥꯎꯗ ꯇꯥꯕ ꯊꯨꯝꯒ ꯔꯣ ꯀꯦꯅꯣ ꯈ ꯍꯥꯄ ꯆꯤꯂꯤ ꯄꯗꯥꯊ ꯍꯥ ꯍꯥꯄ
ꯈꯖꯤꯡ ꯈꯖꯤꯡ ꯀꯪꯍꯟꯕꯗꯨꯔꯥ ꯅꯠꯇ꯭ꯔꯒꯅ
ꯅꯪ ꯂꯣ ꯀꯪꯈꯟ ꯀꯪꯈꯟ ꯂꯦ ꯐ꯭ꯔꯦꯁ
ꯑ
ꯐꯦꯁꯨ ꯉꯥꯎꯔꯒ ꯆꯥꯕ ꯍꯣꯏ ꯐꯦꯁ ꯂꯩ ꯆꯥꯎꯕꯗꯨ ꯇꯥꯔꯗꯤ ꯔꯦꯗꯔ ꯊꯣꯛꯣꯄꯗꯣ
ꯎ ꯌꯥꯝ ꯇꯥꯡ ꯌꯥꯝ ꯇꯥꯡꯕꯅꯦ ꯑꯗꯨꯣ
ꯁꯤꯗꯤ ꯌꯥꯝ ꯇꯥꯡꯗꯦ ꯂꯨꯄꯥ ꯆꯥꯝꯃꯥꯒꯤꯗꯔꯛꯄꯗꯣ ꯌꯥꯝꯃꯦ ꯑꯩꯈꯣꯏ ꯍꯈꯣꯝꯝ ꯆ ꯀꯣꯟꯅ ꯁꯤꯗꯤ ꯃꯐꯝ ꯑꯣꯏꯕꯒꯤ ꯁꯤꯗꯤ ꯀ ꯃꯒꯤ ꯭ꯔꯍꯃꯄꯨꯇ꯭ꯔꯕꯕꯗꯣ ꯑꯗꯨꯗꯒꯤ ꯐꯥꯕ ꯑꯗꯨꯒꯤ ꯌꯥꯝ ꯌꯥꯝ ꯆꯥꯎꯋꯦ ꯑꯗꯨ ꯍꯥꯎꯁꯨ ꯍꯥꯎꯋꯦ ꯂꯨꯄꯥ ꯆꯥꯝꯃꯒꯤ ꯀꯦꯖꯤ ꯀꯦꯖꯤꯗꯔꯥ ꯍꯥꯏꯕ ꯂꯨꯄꯥ ꯆꯥꯝꯃ ꯌꯥꯡꯈꯩ ꯍꯥꯏꯕꯗ ꯌꯥ ꯃꯦꯃ ꯃꯦ ꯑꯗꯨ ꯑꯗꯨꯝ ꯆꯥꯔꯦ ꯁꯧꯕꯤ ꯀ ꯑꯩ ꯆꯥꯛ ꯈꯤꯇꯪ ꯆꯥꯛ ꯌꯥꯝ ꯂꯦꯝꯍꯧꯕꯅꯦ ꯅꯨꯄꯥ ꯑꯃꯗꯁꯨ ꯆꯥꯛꯖꯅ ꯆꯥꯥꯁꯦ ꯃꯥꯁꯨ ꯆꯪ ꯆ ꯍꯥ ꯄꯍ ꯑꯂꯝꯗꯃ ꯎꯝ ꯍꯥꯏꯡꯕꯥꯅꯤ ꯄꯕꯥꯅꯤ ꯐ ꯆꯖꯤ ꯆ
ꯎꯝ ꯑꯗꯨ ꯅꯨꯄꯥꯗꯣ ꯑꯌꯨꯛ ꯆꯠꯇꯣꯏꯔꯥ
ꯃꯤ ꯃꯥꯒꯤ ꯑꯗꯨ ꯇꯨꯡꯗ꯭ꯔꯥꯅꯤ ꯍꯥꯏꯥꯏ ꯄꯨꯡ ꯇꯔꯥꯗ ꯐ꯭ꯂꯥꯏ ꯄꯥꯏꯔꯗꯤ ꯄꯨꯡ ꯑꯩꯠꯇꯒꯤ ꯑꯃꯨꯛꯀ ꯅꯤꯄꯜꯗꯒꯤ ꯀꯩꯅꯣ ꯇꯧꯅꯤꯡꯉꯥꯏꯅꯦ ꯔꯤꯄꯣꯔꯇꯤꯡ ꯇꯧꯔꯗꯤ ꯑꯗꯨ ꯁꯤꯗꯒꯤ ꯊꯣꯛꯑꯅꯤ ꯇꯔꯦꯠꯅꯤ ꯊꯣꯛꯛꯀꯅꯤꯕ ꯃꯥ ꯆꯥꯛꯁꯗ ꯁꯀꯅꯤ ꯀꯩꯅꯣ ꯑꯣꯏꯕ ꯃꯥꯜꯂꯦ ꯑꯦꯝ ꯌꯨꯗ ꯑꯣꯖꯥ ꯑꯣꯏꯕ ꯃꯥꯜꯂꯦ ꯃꯥꯗ ꯑꯩꯗꯤ ꯃꯁꯛ ꯈꯪꯗꯦ ꯁꯤꯗꯒꯤꯒꯤ ꯃꯣꯏꯒꯤ ꯃꯣꯏꯒ ꯁꯤꯗ ꯄꯦꯁꯤ ꯇꯧꯃꯤꯟꯅꯕꯅꯤ ꯍꯥꯏ ꯁꯤꯅꯤꯌꯔꯅꯤꯕ ꯑꯗꯨꯃꯥꯏꯅ ꯍꯥꯟꯕ ꯂꯣꯏ ꯍꯦꯟꯅ ꯍꯥꯟꯒꯗꯨ ꯑꯦꯝ ꯌꯨꯗ ꯐꯦꯀꯜꯇꯤ ꯒꯦꯁ ꯐꯦꯀꯜꯇꯤ ꯑꯣꯏꯅ ꯑꯣꯖꯥ ꯇꯧꯕ ꯃꯥꯜꯂꯦꯕ ꯑꯗꯨꯒ ꯑꯁꯤꯗ ꯉꯒꯤ ꯑꯩ ꯀꯩꯅꯣꯗ ꯏꯟꯇꯔꯚꯤꯌꯨ ꯂꯩꯕꯒꯤ ꯌꯨꯅꯤꯚꯔꯁꯤꯇꯤꯗ ꯃꯥ ꯑꯣꯖꯥ ꯍꯥꯏ ꯏꯟꯇꯔꯚꯤꯌꯨ ꯑꯃ ꯌꯥꯎꯕ ꯂꯥꯛꯄꯅꯦ ꯁꯤꯗ ꯑꯥ ꯃꯅꯤꯄꯨꯔꯗꯤ ꯇꯂꯣꯞꯇ ꯌꯥꯝ ꯄꯤꯛꯏ ꯍꯥꯏꯕ ꯦꯁꯔ ꯀꯥꯎꯇꯅꯤꯅ ꯀ꯭ꯂꯥꯁ ꯑꯃꯗ ꯂꯨꯄꯥ ꯂꯤꯁꯤꯡ ꯑꯅꯤ ꯐꯥꯎ ꯁ ꯎꯗꯦ ꯍꯥꯏ ꯇ ꯂꯥꯛꯄꯅꯤꯗ ꯏꯟꯇꯔꯚꯤꯨꯅꯤꯡꯉꯥꯏ ꯉꯁꯥꯏ ꯅꯅ ꯆꯀꯤ ꯀꯣꯠ ꯀꯥ ꯄꯒ ꯅꯩꯅ ꯇꯥꯑ ꯀꯥ ꯄꯒ ꯁꯖꯨ ꯅ ꯀꯒ ꯍꯥꯥ
ꯍꯜꯂꯛꯄꯖꯇ ꯀꯃꯥꯏꯅ ꯂꯥꯛꯄꯦ
ꯑꯗꯛꯄ꯭ꯔꯗꯤ ꯌꯥꯝ ꯁꯥꯏ ꯍꯥꯏꯅ ꯂꯥꯛꯑꯦ ꯌꯥꯝ ꯁꯥꯔꯤꯉꯩꯗ ꯀꯣꯠ ꯀ ꯍꯥꯄ ꯀ
ꯃꯇꯥꯡ ꯃꯇꯝ ꯌꯥꯗꯨꯒ ꯍꯥꯞꯂꯤꯉ
ꯃꯖꯗ ꯍꯥꯏꯃ ꯏꯁꯥ ꯀꯩꯅꯣꯒꯤ ꯄꯣꯁꯇꯇꯅꯤ ꯍꯥꯏ ꯑꯗꯨꯒ ꯃꯈꯣꯏꯒꯤ ꯁꯤꯗꯗꯤꯀꯣ ꯒꯨꯍꯥꯇꯤꯗꯗꯤ ꯃꯣꯏꯗꯤ ꯃꯣꯏꯗꯤ ꯀꯩꯅꯣ ꯌꯥꯝ ꯇꯧꯕꯅꯤ ꯃꯣꯏꯒꯤ ꯃꯤ ꯍꯥꯟꯅ ꯈꯟꯅꯤꯡꯉꯥꯏ ꯇꯧꯕꯅꯤ ꯑꯁꯥꯃꯤꯁ ꯃꯤ ꯑꯁꯥꯃꯤꯁꯀꯤ ꯃꯤ ꯌꯥꯝ ꯂ ꯍꯥꯏ ꯑꯁꯥꯃꯤꯁꯀꯤ ꯃꯤ ꯍꯥꯟꯅ ꯈꯟꯅꯤꯡꯉꯥꯏ ꯇꯧꯕꯅꯤꯃꯤ ꯃꯤ ꯈꯟꯅꯤꯡꯉꯥꯏ ꯂꯩꯇ꯭ꯔꯤꯌꯦ ꯐꯖꯕ ꯌꯥꯎꯗ꯭ꯔꯦ ꯍꯩꯕ ꯌꯥꯎꯗ꯭ꯔꯦ ꯍꯥꯏꯕꯗꯒꯤ ꯃꯤ ꯑꯇꯣꯞꯄ ꯈꯜꯂꯤ ꯍꯥꯏꯕ ꯃꯣꯏꯗꯤ ꯁꯤꯒ ꯑꯗꯨꯝ ꯇꯧꯅꯩ ꯍꯥꯏꯌꯦꯕ
ꯎꯝ
ꯃꯁꯨ ꯃꯥꯥꯏꯁ ꯃꯥ ꯃꯥꯁꯔꯁꯤ ꯃꯣꯏꯒꯤ ꯒꯨꯍꯥꯇꯤ ꯌꯨꯅꯤꯚꯔꯁꯤꯇꯤꯒꯤ ꯑꯦꯗꯃꯤꯁꯟ ꯂꯧꯕꯗꯨꯁꯨ ꯀꯣ ꯁꯝ ꯇꯧꯋꯦ ꯌꯥꯏ ꯑꯗꯣ ꯑꯩꯒ ꯂꯩꯃꯤꯟꯅꯕ ꯅꯤꯄꯥꯗꯨꯗꯤ ꯃꯥꯗꯤ ꯃꯥꯗꯤ ꯖꯦꯔꯦꯐ ꯃꯥꯗꯤ ꯖꯦꯔꯦꯐꯤꯅ ꯖꯦꯔꯦꯐꯇꯤ ꯀꯝꯄꯣ ꯈꯟꯗꯕ ꯌꯥꯗꯦꯕ
ꯎꯝ
ꯑ ꯃꯥꯗꯤ ꯃꯥꯗꯤ ꯐꯪꯕꯅꯦꯕ ꯑꯩꯈꯣꯏꯒꯨꯝꯕꯅꯠꯇ꯭ꯔꯥꯏ ꯇꯧꯔꯗꯤ ꯐꯪꯉꯣꯏ ꯑꯩꯈꯣꯏꯗꯤ ꯃꯣꯏꯒꯤ ꯃꯤ ꯍꯥꯟꯅ ꯂꯧꯕꯅꯤ ꯍꯥꯏ ꯑꯗꯨꯒ ꯁꯤꯠꯇꯣ ꯂꯩꯔꯝꯃꯗꯤ ꯑꯩꯈꯣꯏꯕꯨ ꯃꯤ ꯂꯧꯏ ꯍꯥꯏ ꯑꯗ ꯌꯥꯝ ꯇꯕ꯭ꯔ ꯀꯥꯡꯥꯕꯨꯅꯤꯗ ꯎꯝ
ꯖꯥꯔꯇꯠ ꯁꯦꯔꯛ ꯐꯥꯟꯗꯦꯗꯥ
ꯀꯔꯤ ꯇꯧꯅꯤꯉꯥꯏ ꯖꯥꯔ
ꯄꯣꯠ ꯆꯩꯩ ꯈꯔꯛ ꯂꯩꯅꯤꯡꯉꯥꯏ
ꯀꯔꯒ ꯂꯩꯅꯤꯟꯉꯏ
ꯁꯔꯥꯛ ꯁꯕꯣꯟ ꯑꯗꯨꯒ ꯐꯤ ꯆꯞꯄ ꯀ꯭ꯂꯤꯞ ꯑꯃ ꯂꯩꯕꯗꯣ
ꯎꯝ
ꯃꯃꯤꯡ ꯀꯥꯎꯈ꯭ꯔꯦ ꯑꯗꯨꯅꯦ ꯑꯗꯨꯒ ꯁꯕꯣꯟ ꯊꯝꯕꯒꯤ ꯔꯥꯛ ꯇ ꯑꯗꯨꯗ ꯍꯥ
ꯄꯩꯁꯥꯒꯤ ꯂꯩꯕ꯭ꯔꯣ
ꯂꯩꯏꯌꯦ
ꯎꯝ ꯄꯥꯌꯨꯀꯣ
ꯄꯥꯏꯗꯦꯗ
ꯎꯝ ꯎꯝ
ꯑꯩꯗꯤ ꯑꯃꯨꯛ ꯇꯨꯝꯅꯤꯡꯈ꯭ꯔꯦ